ꯎꯝ ꯇꯥꯏ
ꯑꯁ ꯑꯗꯨꯒꯤ ꯑꯩꯈꯣꯏꯒꯤ ꯖꯨꯅꯤꯌꯔ ꯑꯩꯈꯣꯏꯒꯤ ꯀ꯭ꯂꯥꯁꯔꯨꯝꯗꯅꯦ
ꯎꯝ
ꯑꯩꯈꯣꯏꯒꯤ ꯄ꯭ꯔꯤꯟꯁꯤꯄꯥꯜꯗꯨꯅ ꯆꯪꯉꯒ ꯑꯩꯈꯣꯏꯒꯤ ꯐꯥꯏꯅꯦꯜ ꯑꯦꯛꯖꯥꯝꯁꯦ ꯍꯟꯗꯛ ꯊꯨꯅ ꯇꯧꯒꯅꯤꯅ ꯍꯥꯏꯔꯛꯑꯦ ꯍꯥꯏꯌꯦꯕ
ꯎꯝ
ꯑꯗꯨꯒ ꯃꯣꯏꯒꯤ ꯌꯨꯅꯤꯚꯔꯁꯤꯇꯤꯒꯤ ꯅꯔꯁꯤꯡ ꯈꯣꯏꯒꯗꯤ ꯅꯣꯇꯤꯁꯁꯨ ꯊꯣꯛꯑꯦ ꯍꯥꯏꯌꯦ ꯑꯦꯛꯖꯥꯝꯁꯨ ꯉꯟꯅ ꯉꯟꯅ ꯊꯥꯕ ꯍꯧꯔꯅꯤꯅ ꯑꯗꯨ ꯑꯩꯈꯣꯏ ꯌꯨꯅꯤꯚꯔꯁꯤꯇꯤ ꯄꯨꯜꯂꯦꯅ ꯃꯣꯏꯒ ꯑꯗꯨ ꯑꯣꯏꯕꯒꯤ ꯃꯣꯏꯅꯁꯨ ꯑꯩꯈꯣꯏꯒꯤ ꯅꯣꯇꯤꯁ ꯊꯣꯛꯄꯗꯣ ꯅꯪ ꯈꯪꯗꯕ꯭ꯔꯣꯅ ꯍꯥꯏꯔꯛꯑꯦꯕ ꯀꯃꯥꯏꯅ ꯑꯒꯁꯤꯗꯤ ꯑꯦꯛꯖꯥꯝ ꯊꯥꯒꯦꯔꯥ ꯑꯩꯈꯣꯏꯒꯤ ꯍꯧꯖꯤꯛ ꯐꯥꯎꯁꯨ ꯔꯤꯖꯜꯁꯨ ꯊꯣꯛꯇ꯭ꯔꯤ ꯍꯥꯏꯔꯒ ꯈꯪꯗꯦꯗ ꯅꯣꯏꯒꯤ ꯁꯤꯅꯤꯌꯔ ꯈꯣꯏꯅ ꯍꯥꯏꯔꯛꯑꯦ ꯑꯩꯈꯣꯏꯗꯗꯤꯅ ꯁꯨꯃꯥꯏꯅ ꯍꯥꯏꯔꯛꯄ
ꯃꯃꯥꯡꯖꯨ ꯁꯦꯞꯇꯦꯝꯕꯔꯗ ꯊꯥꯈꯤꯕ ꯑꯈꫭꯏ ꯁꯦꯞꯇꯦꯝꯕꯔꯗꯩ ꯍꯧꯈꯤꯕ ꯃꯥꯜꯂꯦꯀꯣ
ꯎꯝ ꯑꯗꯨ ꯑꯩꯈꯣꯏ ꯃꯣꯏꯗꯣ ꯀꯣꯚꯤꯠ ꯅꯥꯏꯟꯇꯤꯟ ꯃꯃꯥꯡꯗꯗꯤꯅꯦ ꯖꯨꯂꯥꯏꯗ ꯑꯗꯨꯝ ꯕ ꯐꯔꯩ ꯌꯨꯅꯤꯚꯔꯁꯤꯇꯤꯒꯤ ꯂꯣꯏꯌꯦ ꯍꯥꯏꯌꯦꯕ ꯑꯗꯨꯒꯤ ꯍꯦꯛ ꯀꯣꯚꯤꯠ ꯂꯣꯏꯕꯗ ꯀꯣꯚꯤꯠ ꯍꯥꯎꯕꯗꯒꯤ ꯑꯁꯤꯁꯦ ꯊꯦꯡꯅ ꯊꯦꯡ ꯑꯥ ꯑꯗꯨꯗꯒꯤ ꯍꯧꯖꯤꯛ ꯐꯥꯎ ꯑꯗꯨꯝ ꯊꯦꯡꯕꯅꯦ ꯑꯗꯨꯒ ꯍꯟꯗꯛꯁꯦ ꯈꯔ ꯉꯟꯒꯅꯤꯅ ꯍꯥꯏꯌꯦ ꯍꯥꯏꯌꯦꯕ
ꯎꯝ ꯍꯣꯏ ꯇꯧꯕꯗꯤ ꯑꯥꯒꯁ ꯑꯗꯨꯋꯥꯏꯗꯒꯤ ꯑꯗꯨꯝ ꯃꯤ ꯂꯥꯛꯅꯔ ꯁꯦꯞꯇꯦꯝꯕꯔꯗꯩꯗꯤ ꯑꯗꯨꯝ ꯍꯧꯋꯦꯗꯅ
ꯍꫭꯏ ꯑꯗꯨ ꯀꯨꯏꯗꯤ ꯀꯨꯏꯃꯟ ꯃꯟꯈ꯭ꯔꯦꯔꯤꯕ ꯑꯩꯈꯣꯏ ꯃꯣꯏꯅ ꯇꯧꯔꯕ ꯁꯤꯁꯨꯅꯤꯀꯣ ꯆꯍꯤ ꯑꯃꯗꯨ ꯄꯨꯔꯥ ꯇꯨ ꯃꯟꯁꯇ ꯆꯪꯕꯗ ꯌꯦꯡꯉꯨꯅꯦ
ꯑꯗꯨꯅ‌ꯦ
ꯑꯗꯨꯒꯤ ꯑꯁꯦꯡꯕ ꯁꯨꯃꯥꯏꯅ ꯍꯧꯖꯤꯛꯇꯤ ꯁꯨꯃꯥꯏꯅ ꯇꯧꯕꯕ ꯍꯧꯔꯦ ꯈꯔꯗꯤ ꯐꯅꯤꯗ ꯑꯩꯈꯣꯏꯒꯤꯁꯨ ꯃꯇꯝ ꯌꯥꯝ ꯃꯥꯡꯉꯦ ꯑꯁ‌ꯦꯡꯕ ꯍꯥꯏꯔꯗꯤ
ꯍꯣꯏ
ꯑꯗꯨꯕꯨ ꯑꯩꯗꯤ ꯑꯃꯔꯣꯝꯗ ꯍꯔꯥꯎꯋꯦꯗ ꯑꯦꯛꯖꯥꯝꯕꯨꯗꯤ ꯌꯥꯝ ꯇꯜꯂꯦ ꯑꯗꯨ ꯑꯣꯏꯔꯁꯨ ꯉꯟꯅ ꯇꯧꯔꯒ ꯉꯟꯅ ꯂꯣꯏꯔꯒ ꯍꯣꯏ ꯊꯥ ꯃꯁꯨ ꯁꯨꯗ꯭ꯔꯀꯥꯟꯁꯤꯗ ꯀꯃꯥꯏꯅ ꯇꯧꯗꯣꯏꯅꯣ
ꯑꯩꯁ ꯄꯥꯗꯕ ꯌꯥꯔꯔꯣꯏ ꯁꯤꯗꯒꯤ ꯍꯧꯧꯔꯒ
ꯍꯣꯏ ꯂꯥꯛꯄꯗꯒꯤ ꯇꯥꯎꯕ ꯍꯧꯔꯁꯦ ꯑꯃꯨꯛ
ꯑꯁ ꯍꯟꯗꯛꯇꯤ ꯂꯨꯔꯅꯤꯌꯦ ꯀꯩꯅꯣꯁꯨ ꯄ ꯇꯤꯀꯦꯒ ꯑꯗꯨꯁꯨ ꯌꯥꯝ ꯂꯨ ꯂꯨꯅ ꯊꯝꯅꯤ ꯍꯥꯏꯕꯅꯤ ꯀꯩꯅꯣꯗꯒꯤ ꯀ꯭ꯂꯤꯅꯤꯀꯦꯜ ꯄꯣꯁꯇꯤꯡꯗꯤ ꯑꯦ ꯑꯥꯒꯁꯇ ꯇꯧꯔꯗꯤ ꯀ꯭ꯂꯤꯅꯤꯀꯦꯜ ꯄꯣꯁꯇꯤꯡ ꯆꯠꯇꯕ ꯀꯥꯡꯕꯨꯗꯨꯅ ꯀꯃꯥꯏꯅ ꯇꯧꯕ ꯑꯗꯨꯗꯤ
ꯈꯪꯗ꯭ꯔꯦ ꯑꯩꯈꯣꯏꯅꯦ ꯀꯃꯥꯏꯅ ꯇꯧꯗꯣꯏꯅꯣ ꯑꯗꯨꯗꯤ
ꯈꯗꯗ ꯌꯥꯝ ꯅꯛꯃꯟꯈ꯭ꯔꯦ ꯀ꯭ꯂꯤꯅꯤꯀꯦꯜ ꯄꯣꯁꯇꯤꯡꯁꯨ ꯐꯖꯅ ꯆꯠꯇ꯭ꯔꯤ ꯇꯧꯔꯤꯁ ꯑꯣ
ꯍꯣꯏ ꯑꯩꯈꯣꯏꯗꯨꯒ ꯄꯩꯁꯥꯒ ꯐꯨꯜ ꯐꯨꯜ ꯑꯣꯏꯅ ꯄꯦꯠ ꯇꯧꯑꯣ ꯍꯥꯏꯒꯦꯔꯥꯀꯣ ꯅꯠꯇ꯭ꯔꯗꯤ ꯁꯤꯔꯅꯤꯗ ꯑꯩꯈꯣꯏꯒꯤꯗꯤ ꯌꯥꯝ ꯃꯥꯡꯉꯅꯤꯀꯣ ꯑꯃꯨꯛꯀ ꯑꯗꯨ ꯑꯣꯏꯔꯗꯤ
ꯀꯣꯔ
ꯑꯗꯨ ꯑꯩꯈꯣꯏꯒꯤ ꯑꯥ ꯖꯨꯅꯤꯌꯔ ꯀꯥꯡꯕꯨ ꯂꯩꯌꯦꯅ ꯅꯣꯏꯒꯤ ꯔꯨꯝ ꯊꯡꯅꯕ ꯑꯩ ꯍꯈꯣꯏꯗꯣ ꯃꯣꯏꯁꯨ ꯖꯨꯂꯥꯏ ꯗꯦꯠ ꯁꯦꯚꯦꯟꯇꯤꯟꯗ ꯂꯥꯛꯀꯅꯤ ꯍꯥꯏꯌꯦ
ꯍꯣꯏ ꯍꯣꯏ ꯍꯥꯏꯔꯛꯑꯦ ꯑꯩꯅ ꯍꯧꯖꯤꯛ ꯁꯥꯟꯅꯕ ꯀꯥꯟꯗ
ꯑꯣ ꯅꯣꯏ ꯑꯃꯨꯛꯀ ꯐ꯭ꯂꯥꯏꯠ ꯄꯨꯟꯕꯁꯨ ꯌꯥꯏꯑ
ꯍꯣꯏ ꯐ꯭ꯂꯥꯏꯠꯇꯣ ꯑꯃꯈꯛꯇꯅꯤꯅ ꯀꯣ
ꯑꯥꯎ ꯇꯟꯗꯤ ꯇꯜꯂꯦ ꯁꯦ ꯈꯥ ꯑꯦꯛꯖꯥꯝꯒ ꯅꯛꯄꯗꯨ ꯂꯣꯏꯔꯦ
ꯀꯅꯥ ꯀꯅꯥꯅꯣ ꯅꯣꯏ ꯄꯣꯁꯇꯤꯡ ꯆꯠꯇ꯭ꯔꯤꯁꯦ ꯃꯌꯥꯝꯗꯁꯨ ꯋꯥꯠꯂꯤꯕ ꯃꯣꯏꯅꯦ ꯕꯦꯆ ꯑꯅꯤꯈꯛꯇ ꯁꯨꯗ ꯉꯥꯏꯔꯤꯌꯦ
ꯎꯝ ꯑꯗꯨꯅꯦꯕ ꯑꯍꯨꯝ ꯃꯔꯤꯃꯨꯛꯗꯤ ꯆꯠꯅꯤꯡꯉꯥꯏꯗꯤ ꯂꯥꯛꯏꯕꯅꯦꯕ ꯁꯤ
ꯍꯣꯏ
ꯑꯩꯈꯣꯏ ꯃꯁꯦꯟꯗ ꯐꯥꯎ ꯃꯤ ꯌꯦꯡꯉꯣ ꯋꯥꯟ ꯇꯨ ꯊ꯭ꯔꯤ ꯁꯚꯦꯟꯃꯨꯛ ꯂꯩꯔꯤꯑꯕ ꯆꯠꯅꯤꯡꯉꯥꯏ
ꯑꯩꯈꯣꯏ ꯂꯝꯒꯤꯔꯕ
ꯎꯝ
ꯎꯝ
ꯌꯦꯡꯉꯣꯗꯨ ꯑꯣꯏꯔꯗꯤ ꯃꯌꯥꯡꯈꯣꯏ ꯈꯔ ꯋꯥꯠꯂꯤꯑꯕ ꯃꯤ ꯇꯔꯥ ꯇꯔꯥ ꯈꯛꯇ ꯆꯠꯊꯍꯟꯕꯗꯣ
ꯎꯁ ꯅꯪꯒꯗꯧꯕ ꯃꯥꯟꯗꯦꯕꯨ ꯑꯥꯒꯁꯁꯤꯦ ꯇꯧꯁꯜꯂꯛꯑꯗꯤ
ꯍꯣꯏ
ꯀꯔꯤꯝ ꯍꯥꯏ ꯃꯦꯅꯦꯖ ꯇꯩꯅꯅꯣ ꯈꯪꯗꯦ ꯃꯣꯏꯁꯦ ꯇꯜꯂꯤꯀꯣ ꯌꯥꯝꯅ
ꯎꯝ ꯍ ꯑꯩꯈꯣꯏꯒꯤ ꯀꯣꯂꯦꯖ ꯑꯣꯏꯗꯤ ꯑꯣꯏꯗꯕꯅꯦꯕ ꯑꯁꯦꯡꯅ ꯍꯥꯏꯔꯗꯤ ꯀꯔ ꯃꯤ ꯐꯤꯐꯇꯤꯟꯃꯛꯇꯤ ꯆꯠꯍꯟꯕꯤꯕ ꯌꯥꯕꯅꯦꯀꯣ ꯁꯨꯝ ꯍꯥꯏꯔꯗꯤ
ꯍꯣꯏ
ꯃꯣꯏꯅ ꯇꯥꯎꯕꯁꯦ ꯀꯔꯤꯔ ꯈꯪꯗ꯭ꯔꯦ ꯑꯩ ꯑꯗꯨ ꯍꯟꯗꯥꯛꯇꯣ ꯁꯨꯇꯤꯒꯨꯝꯕꯁꯨ ꯌꯥꯝꯗꯤ ꯌꯥꯝꯗꯦ ꯑꯗꯨꯅ ꯁꯦ ꯌꯦꯡꯉꯣ ꯖꯨꯟ ꯑꯃꯨꯛꯀ ꯇ꯭ꯋꯦꯟꯇꯤ ꯋꯥꯟꯗꯒꯤ ꯀ꯭ꯂꯥꯁ ꯍꯥꯎꯕꯗꯣ ꯑꯁ ꯍꯥꯏꯔꯗꯤ ꯑꯃꯨꯛꯀꯁꯨ ꯑꯣꯀꯇ ꯇꯥꯅꯤꯡꯉꯥꯏꯁꯨ ꯈꯔ ꯌꯥꯎꯔꯛꯑꯦꯀꯣ
ꯀꯩꯅꯣ ꯇꯧꯏꯁꯤꯗꯦ ꯐꯖꯔꯅꯤ ꯃꯊꯥ ꯁꯥꯒꯠꯂꯛꯇꯣꯔꯦꯗ
ꯀ꯭ꯂꯥꯁꯁꯦ ꯃꯟꯗꯦꯗꯒꯤ ꯐꯖꯅ ꯆꯠꯇ꯭ꯔꯗꯤ ꯌꯥꯗ꯭ꯔꯦ ꯃꯥꯟꯗ꯭ꯔꯦ ꯑꯩ
ꯏꯁ ꯀꯔꯝ ꯊꯣꯛꯑꯒꯗꯣꯏꯕ
ꯁꯤꯅꯤꯌꯔ ꯈꯣꯏꯗꯤ ꯌꯦꯟꯗꯛꯇꯤ ꯌꯨꯝ ꯊꯣꯛꯇꯝꯅꯤꯅ ꯂꯥꯁ ꯑꯣꯏꯕꯅꯤꯅꯀꯣ
ꯎꯝ ꯃꯊꯪꯗꯁꯨ ꯑꯩꯗꯤ ꯌꯨꯝ ꯊꯣꯛꯑꯔꯣꯏ ꯐꯠ ꯂꯣꯏꯁꯤꯜꯂꯒ ꯑꯦꯝ ꯑꯗꯨꯗꯤ ꯃꯣꯏ ꯁꯦꯝ ꯇꯦꯝꯕꯔꯗ ꯊꯣꯛꯈ꯭ꯔꯅꯤ ꯍꯥꯏꯗꯨꯗꯤ ꯑꯗꯨꯗꯤ ꯊꯣꯛꯑꯒ ꯃꯣꯏ ꯏꯟꯇꯔ꯭ꯟꯗꯤ ꯀꯃꯥꯏ ꯀꯔꯝꯀꯥꯟ ꯍꯧꯗꯣꯏꯕ ꯑꯗꯨꯗꯤ
ꯈꯪꯗꯦ
ꯒ꯭ꯌꯥꯟꯒ ꯇꯥꯁꯤꯜꯂꯛꯇ꯭ꯔꯦꯗ ꯃꯣꯏꯒꯤ ꯌꯥꯔꯕꯅꯦ
ꯄꯤꯔꯗꯤ ꯐꯅꯤꯀꯣ
ꯍꯣꯏ ꯑꯗꯣ ꯑ ꯍꯣꯁꯄꯤꯇꯥꯜꯒꯨꯝꯕ ꯐꯠꯇꯕꯗ ꯅꯠꯇꯕꯤ ꯈꯔꯥ ꯐꯕꯒꯨꯝꯕꯗꯀꯣ
ꯍꯣꯏ ꯏꯟꯇꯔ ꯄꯤꯕꯁꯤꯁꯨ ꯏꯟꯇꯔꯚ꯭ꯌꯨ ꯇꯧꯗꯣꯏ ꯑꯣꯏꯔꯝꯅꯤꯅꯦ ꯈꯜꯂꯛꯄ ꯈꯜꯂꯛꯇꯕ꯭ꯔ ꯑꯃꯨꯛ
ꯍꯣꯏ ꯈꯔ ꯐꯥꯕ ꯈꯣꯏꯕꯨ ꯑꯐꯕꯗ ꯆꯪꯍꯟꯕ
ꯎꯝ
ꯑꯁ ꯃꯌꯥꯡꯅ ꯑꯌꯥꯝꯕ ꯂꯧꯒꯅꯤꯗ ꯁꯤꯗꯗꯤ ꯃꯣꯏꯗꯤ ꯋꯥ ꯉꯥꯡꯕꯁꯨ ꯍꯩꯕꯅꯤꯅ
ꯌꯥꯎꯋꯦ ꯂꯥꯟ ꯂꯥꯟ ꯉꯥꯡꯕ ꯀꯥꯡꯒꯨꯗꯨ
ꯑꯈꯣꯏꯅꯤ ꯕꯦꯔꯥ ꯀꯥꯅꯤ ꯉꯁꯤ ꯑꯊ꯭ꯔꯥꯐꯥꯎ ꯅꯪ ꯃꯥꯁꯇꯔ ꯇꯝꯒꯦꯔꯥ
ꯑꯁ ꯍꯪꯉꯀꯥꯟꯅꯗꯦ ꯇꯝꯅꯤꯡꯗꯦ
ꯑꯩꯗꯤ ꯇꯝꯃꯔꯣꯏꯗ ꯋꯥꯔꯦ ꯑꯁꯦꯡꯕ
ꯑꯁ ꯇꯧꯕꯥꯏꯅ ꯇꯜꯂꯦꯕ ꯀꯣꯛ ꯌꯥꯝ ꯁꯥꯗꯧ ꯃꯥꯜꯂꯦꯕ ꯑꯗꯣ ꯀꯔꯤ ꯈꯟꯗꯣꯏꯅꯣꯖꯨ ꯈꯪꯗꯦ ꯑꯦꯁꯄꯦꯁ꯭ꯌꯦꯂꯤꯇꯤꯗꯣ
ꯎꯝ ꯎꯝ ꯀꯣꯛꯇꯤ ꯆꯥꯛꯄꯖꯥꯠꯅꯦ ꯍꯣꯏ ꯃꯄꯥꯟꯔꯣꯝꯗ ꯊꯤꯈ꯭ꯔꯁꯤꯅꯦ
ꯍꯣꯏ ꯁꯤꯗ ꯇꯜꯂꯦ ꯑꯗꯣ ꯑꯦꯛꯁꯄꯦꯔꯤꯌꯦꯟꯁ ꯂꯩꯇ꯭ꯔꯗꯤ
ꯑꯗꯨꯅꯅꯦ ꯅꯦꯛꯁ ꯌꯤꯑꯔ ꯑꯦꯛꯁꯄꯦꯔꯤꯌꯦꯟꯁ ꯂꯩꯅꯤꯉꯥꯏꯒꯤ ꯑꯁꯤꯗ ꯎꯝ ꯈꯔ ꯄꯩꯁꯥ ꯆꯪꯔꯁꯨ ꯑ ꯐ꯭ꯔꯤꯗ ꯆꯪꯕ ꯌꯥꯅꯤꯅ ꯍꯥꯏꯕ ꯃꯐꯝꯗꯣ ꯊꯥ ꯑꯃꯒꯨꯝꯕ ꯇꯧꯔꯁꯤꯅ
ꯐ꯭ꯔꯤꯗ ꯆꯪꯕ ꯌꯥꯅꯤ ꯍꯥꯏꯕꯗꯣ ꯍꯣꯏ ꯌꯥꯏꯌꯦ ꯔꯤꯍꯦꯕꯤꯂꯤꯇꯦꯁꯟ ꯁꯦꯟꯇꯔ ꯅꯠꯇ꯭ꯔꯣ ꯑꯁ ꯂꯥꯏꯔꯤꯛ ꯌꯥ ꯂꯥꯏꯔꯤꯛꯁꯨ ꯈꯔ ꯄꯥꯗ ꯌꯥꯔꯣꯏꯅꯦ ꯑꯈꯣꯏ ꯑꯈꯣꯏ ꯈꯨꯄꯥꯁꯤꯗꯗꯤ ꯀꯔꯤ ꯀꯅꯥ ꯂꯥꯏꯌꯦꯡꯗꯣꯏꯅꯣ
ꯎꯝ ꯑꯗꯨꯒꯤ ꯃꯣꯏꯗꯣ ꯑꯈꯣꯏꯗꯣ ꯔꯦꯟꯒꯨꯝꯕ ꯃꯤ ꯑꯍꯨꯝ ꯃꯔꯤꯒꯨꯝꯕ ꯂꯩꯔꯗꯤ ꯑꯗꯨꯝ ꯌꯥꯝꯅ ꯇꯥꯡꯕ ꯅꯠꯇ꯭ꯔꯁꯨ ꯀꯨꯝ ꯌꯥꯅꯕ ꯇꯧꯔꯒ ꯂꯩꯥꯕ ꯌꯥꯏꯅ ꯋꯥꯔꯁꯨ ꯈꯪꯕꯤꯔꯗꯤ ꯌꯥꯔꯦꯅ ꯈꯣꯏ ꯍꯩꯔꯗꯤ ꯁꯥꯕꯁꯨ ꯈꯥꯡꯂꯒ ꯂꯩꯕ ꯇꯥꯔꯦ ꯑꯗꯨ ꯃꯇꯝꯗꯗꯤ
ꯀꯣꯏꯅꯦ ꯔꯦꯟꯠꯀꯨꯝꯕꯗ ꯂꯩꯔꯗꯤ ꯑꯦꯁꯤ ꯑꯗꯨꯝ ꯂꯩꯔꯗꯧꯅꯤꯗ
ꯍꯣꯏ ꯍꯟꯗꯛ ꯅꯨꯄꯥ ꯑꯃꯗꯨꯅ ꯊꯤꯕꯗꯨꯁꯨ ꯁꯨꯃꯥꯏ ꯇꯧꯕꯅꯦꯕ ꯑꯈꯣꯏ ꯌꯥꯔꯗꯤ ꯆꯠꯃꯤꯟꯅꯒꯅꯤꯅ ꯍꯥꯏꯕ ꯅꯨꯄꯥꯗꯣ
ꯌꯥꯔꯗꯤ ꯆꯠꯃꯤꯟꯅꯒꯅꯤ ꯑꯥ ꯑꯥ
ꯃꯥꯗꯤ ꯂꯣꯏꯅ ꯃꯥꯒ ꯊꯤꯕ ꯂꯣꯏꯔꯒ ꯂꯩꯕ ꯃꯥꯜꯂꯦꯕ
ꯑꯣ
ꯑꯗꯨ ꯃꯥꯗꯤ ꯙꯔꯤꯒꯤꯗ ꯑꯃꯨꯛꯀ ꯆꯠꯅꯤꯡꯉꯥꯏꯒꯤ ꯇꯧꯔ ꯂꯩꯌꯦ ꯅꯅꯥꯄꯗ ꯊꯤꯕ ꯂꯩꯒꯦ
ꯆꯠꯅꯕꯗꯤ ꯀꯩꯅꯣ ꯍꯥꯏꯁꯦ ꯂꯝ ꯂꯥꯞꯄ꯭ꯔꯣ
ꯈꯔ ꯂꯥꯞꯄ ꯃꯥꯜꯂꯦꯕ ꯌꯦꯡꯉꯣ ꯅꯨꯡꯇꯤꯒꯤ ꯎꯝ ꯃꯥꯅ ꯔꯦꯟ ꯊꯤꯕ ꯃꯐꯝꯗꯨꯒ ꯔꯤꯍꯤꯞ ꯔꯤꯍꯦꯕꯤꯂꯤꯇꯦꯁꯟ ꯁꯦꯟꯇꯔꯗꯣ ꯈꯔ ꯂꯥꯞꯄ ꯃꯥꯜꯂꯤꯕ ꯃꯕꯥꯟꯅꯤꯒꯤꯁꯦ ꯁꯦ ꯑꯗꯨꯒꯤ ꯌꯦꯡꯉꯣ ꯅꯨꯡꯇꯤꯒꯤ ꯒꯥꯔꯤꯒꯤ ꯑꯃꯨꯛꯀ ꯆꯠꯂꯗꯤ ꯑꯗꯨꯒ ꯔꯦꯟꯒꯤ ꯌꯨꯝꯗꯨꯁꯨ ꯈꯔ ꯇꯥꯡꯗꯤ ꯇꯥꯡꯉꯦꯕ ꯑꯁꯦꯡꯕ ꯍꯥꯏꯔꯗꯤ ꯐꯤꯐꯇꯤꯟꯃꯨꯛ ꯇꯤ ꯍꯥꯏꯕꯅꯦꯕ
ꯎꯝ
ꯗꯨ ꯑꯣꯏꯔꯒ ꯆꯥꯛꯁꯨ ꯑꯈꯣꯏꯅ ꯄꯨꯊꯣꯛꯀꯅꯤ ꯀꯔꯤ ꯀꯔꯤꯔ ꯁꯨꯃꯥꯏꯅ ꯂꯣꯏꯅꯃꯛ ꯄꯨꯊꯣꯛꯀꯅꯤꯅ ꯑꯗꯨ ꯑꯣꯏꯕꯕꯨꯗꯤ ꯃꯅꯥꯛ ꯄ ꯑꯗꯨꯒꯒꯨꯝꯕ ꯂꯩꯔꯒ ꯇꯥꯎꯕꯅꯗꯤ ꯐꯩꯌꯦꯅ ꯄꯩꯁꯥꯁꯨ ꯆꯠꯄꯒꯤ ꯑꯁ ꯈꯪꯗ꯭ꯔꯦꯗ ꯑꯦꯁꯥꯏꯟꯃꯦꯟꯒꯨꯝꯕꯁꯨ ꯀꯔꯤꯁꯨ ꯇꯧꯗꯦ
ꯀꯩꯅꯣꯒꯤ ꯑꯃ ꯅꯨꯄꯤ ꯑꯃꯗꯨꯒꯤ ꯑꯦꯁꯥꯏꯟꯃꯦꯟꯁꯨ ꯂꯩ ꯍꯥꯏꯌꯦ
ꯎꯝ ꯁ꯭ꯄꯦꯁꯦꯜ ꯇꯦꯁ ꯀꯥꯡꯕꯨ ꯂꯩ ꯍꯥꯏꯕꯅꯦ ꯑꯗꯨ
ꯑꯣ ꯀꯔꯥꯏꯗꯩꯩ ꯇꯧꯗꯣꯏꯅꯣ ꯇꯧꯋꯤꯁꯤꯅ ꯃꯍꯦꯛꯇ ꯊꯥꯕꯤꯔꯛꯑꯣ ꯍꯥꯏꯇꯥꯔꯦ
ꯍꯦ ꯃꯤꯡ ꯍꯥꯏꯒꯅꯨ
ꯀꯩꯁꯨ ꯀꯥꯏꯗꯦ ꯍꯥꯏꯕ
ꯍꯣꯏ ꯃꯉꯣꯟꯗ ꯊꯥꯕꯤꯌꯣ ꯍꯥꯏꯌꯣ ꯑꯩꯉꯣꯟꯗꯁꯨ ꯊꯥꯕꯤꯌꯣ ꯅꯪꯗꯤ ꯑꯥꯗ ꯂꯩꯕꯅꯤꯅ ꯈꯔ ꯐꯥꯔꯤ ꯍꯥꯏꯗꯤ ꯃꯟꯗꯦ ꯆꯠꯄ ꯍꯧꯔꯒ ꯐꯖꯔꯅꯤꯅꯦ ꯇꯧꯔꯤꯁꯤ
ꯀꯣꯛꯁꯦ ꯍꯜꯂꯛꯄꯗ ꯉꯥꯏꯔꯤꯕꯅꯤꯅ ꯌꯥꯝꯅ ꯇꯜꯂꯦꯀꯣ ꯑꯁꯦꯡꯕ
ꯎꯝ ꯇꯜꯂꯦ ꯌꯥꯝꯅ
ꯇꯟꯕꯗꯣ ꯋꯥ ꯍꯥꯏꯅꯤꯡꯉꯥꯏ ꯂꯩꯥꯇꯦ
ꯋꯥꯔꯤꯁꯦ
ꯑꯩ ꯑꯁꯦꯡꯕ ꯆꯠꯅꯤꯡꯗ꯭ꯔꯦ ꯑꯩ ꯀꯣꯂꯦꯖ ꯀꯥꯅꯤꯡꯗꯕꯅ ꯂꯣꯏꯔꯦ
ꯊꯕꯛ ꯁꯠ ꯁꯠ ꯇꯧꯅꯤꯡꯉꯛꯇ꯭ꯔꯥ
ꯎꯝ ꯃꯤ ꯍꯧꯖꯤꯛ ꯏꯟꯇꯔꯟꯁꯤꯞꯀꯤ ꯊꯤꯕ ꯍꯣꯏ ꯍꯣꯏ ꯑꯍꯥ ꯂꯥꯏꯔꯤꯛ ꯍꯩꯃꯟꯗꯕꯒꯤ ꯋꯥꯔꯦ ꯑꯩꯁꯦ
ꯁ꯭ꯀꯤꯜꯖꯨ ꯍꯩꯇ꯭ꯔꯤꯕ ꯐꯖꯟꯅ
ꯎꯝ ꯃꯤꯅ ꯁꯤ ꯌꯦꯡꯕꯤꯌꯨ ꯍꯥꯏꯔꯒ ꯀꯔꯤ ꯀꯔꯤ ꯇꯧꯗꯣꯏꯅꯣꯁꯨ ꯈꯪꯗꯦ ꯀꯔꯤꯅ ꯄꯥꯏꯗꯣꯏꯅꯣꯁꯨ ꯈꯪꯗꯦ
ꯃꯊꯥꯁꯦ ꯁꯤꯅꯦꯕ
ꯍꯣꯏ ꯑꯩ ꯑꯝ ꯌꯦꯡꯉꯣ ꯊꯥꯔꯗ ꯌꯤꯑꯔ ꯀꯥꯔꯒ ꯀꯔꯤꯁꯨ ꯈꯪꯗꯦꯕ ꯀꯔꯤꯅꯣ ꯇꯧꯔꯤꯁꯤ ꯑꯩ ꯃꯊꯥ ꯌꯥꯝ ꯁꯥꯏꯌꯦ ꯑꯁꯦꯡꯕ
ꯈꯪꯉꯅꯤ ꯈꯪꯉꯅꯤ ꯅꯣꯏꯁꯨ ꯄꯣꯁꯇꯤꯡ ꯆꯠꯂꯛꯑꯗꯤ ꯈꯪꯉꯛꯑꯅꯤꯗ ꯈꯔꯗꯤ
ꯍꯣꯏ ꯑꯗꯨ ꯑꯣꯏꯔꯁꯨ ꯄꯪꯗꯤ ꯄꯪꯃꯟꯈ꯭ꯔꯦꯅ ꯌꯦꯡꯉꯣ ꯑꯩꯈꯣꯏꯗꯤ ꯄ꯭ꯔꯦꯛꯇꯤꯀꯜ ꯐꯖꯟꯅ ꯇꯧꯗꯕꯒꯤꯅꯦꯀꯣ ꯁꯤ ꯊꯣꯛꯂꯤꯁꯦ ꯃꯤꯗꯤ ꯍꯤꯗꯥꯛ ꯀꯥꯞꯄꯁꯨ ꯂꯣꯏꯅꯃꯛ ꯍꯩꯌꯦ ꯍꯣꯏꯗꯤ ꯌꯦꯡꯉꯣ
ꯑꯈꯣꯏ ꯀꯣꯔꯁꯀꯤ ꯇꯝꯕ ꯃꯤꯔꯣ ꯍꯥꯏꯁꯦ
ꯍꯣꯏ ꯑꯃ ꯒ꯭ꯌꯥꯟ ꯁꯥꯒꯔꯒꯤ ꯃꯤꯈꯣꯏꯗꯤ ꯂꯣꯏ ꯍꯩꯕꯗꯨꯗꯤ
ꯎꯝ ꯈꯪꯗꯦꯗ ꯃꯣꯏꯒꯗꯤ
ꯍꯣꯏꯅꯦ ꯚꯦꯔ ꯌꯥꯝ ꯀꯥꯏꯌꯦ ꯁꯤ ꯀꯣꯂꯦꯖꯁꯦ ꯑꯁ
ꯍꯥꯟꯅꯗꯩꯕꯨꯗꯤ ꯈꯔ ꯐꯒꯠꯂꯦ ꯍꯥꯏꯔꯁꯨ ꯌꯧꯗ꯭ꯔꯤꯕ ꯋꯥꯠꯂꯤꯕ
ꯑꯝ ꯌꯥꯝ ꯋꯥꯠꯂꯤ
ꯑꯥꯌꯣ ꯢꯃꯥ
ꯑꯗꯨꯒꯤ ꯃꯊꯥ ꯁꯥꯢꯑꯦ
ꯅꯔꯁꯤꯡ ꯈꯣꯏꯕꯨꯗꯤ ꯄꯨꯔꯗꯤ ꯍꯩꯗꯤ ꯍꯩꯗ ꯈꯣꯢꯒ ꯍꯥꯏꯅꯔꯗꯤ
ꯎꯝ
ꯃꯣꯏꯗꯤ ꯑꯦꯕ꯭ꯔꯤ ꯃꯟ ꯆꯠꯅꯄꯅꯤꯅ ꯑꯦꯕ꯭ꯔꯤ ꯁꯦꯃꯤꯁꯇꯔ ꯆꯠꯄꯅꯤꯅꯀꯣ
ꯎꯝ
ꯑꯗꯨꯝ ꯍꯥꯏꯌꯦ ꯃꯣꯏꯗꯤ ꯈꯣꯏꯁꯨ ꯃꯣꯏꯒꯨꯝꯅ ꯇꯝꯂꯝꯕꯗꯤ ꯈꯔ ꯐꯥꯗꯧꯕ ꯄꯩꯁꯥ ꯈꯔ ꯌꯥꯝꯅ ꯆꯪꯉꯁꯨ
ꯃꯣꯏꯗꯤ ꯍꯤꯗꯥꯛ ꯀꯥꯞꯄꯁꯨ ꯍꯩꯔꯝꯅꯤꯅꯦ
ꯎꯝ
ꯑꯗꯣ ꯍꯤꯗꯥꯛ ꯀꯥꯞꯄꯗꯣ ꯑꯗꯨꯝ ꯇꯝꯃꯗꯤ ꯍꯩ ꯌꯥꯝ ꯃꯣꯏꯗꯩ ꯑꯗꯨꯝ ꯇꯝꯃꯁꯨ ꯌꯥꯕ ꯖꯠꯅꯤꯗ
ꯍꯣꯏ ꯑꯩꯗꯤ ꯅꯍꯥꯟ ꯑꯩꯈꯣꯏ ꯎꯝ ꯑꯦꯛꯖꯥꯝ ꯊꯥꯅꯤꯉꯥꯏ ꯃꯃꯥꯡꯗꯒꯤꯀꯣ ꯀꯣꯛ ꯉꯥꯎꯔꯒ ꯑꯃꯥ ꯇꯥꯎꯕꯗꯣ ꯑꯗꯨ ꯃꯇꯝꯗꯒꯤ ꯑꯩꯁꯦ ꯕꯤꯄꯤ ꯂꯣ ꯑꯣꯏꯕ ꯃꯥꯜꯂꯦꯅ ꯈꯜꯂꯦꯕ
ꯎꯝ
ꯑꯗꯨꯝ ꯍꯧꯒꯠꯄꯒꯨꯝꯕ ꯐꯝꯔꯒ ꯑꯗꯨꯗ ꯑꯗꯨꯝ ꯀꯣꯛ ꯉꯥꯎꯕꯅꯦꯕ ꯑꯗꯨꯒꯤ ꯃꯣꯏ ꯀꯥꯡꯕꯨꯕꯨ ꯌꯦꯡꯍꯟꯕ ꯃꯇꯝꯗꯗꯤ ꯅꯣꯔꯃꯦꯜꯅꯤ ꯍꯥꯏꯔꯛꯑꯦꯕ
ꯎꯝ
ꯑꯗꯨꯒꯤ ꯑꯩꯅ ꯏꯆꯦꯈꯣꯏꯗ ꯆꯠꯄ ꯃꯇꯝꯗꯁꯨ ꯅꯪꯁꯦ ꯀꯩꯅꯣꯝ ꯃꯥꯗꯤ ꯇꯧꯔꯝꯒꯅꯤꯀꯣ ꯍꯥꯏꯕ ꯃꯇꯝꯗ ꯑꯩꯅ ꯑꯁ ꯑꯗꯨꯝ ꯅꯣꯔꯃꯦꯜ ꯇꯧꯔꯝꯅꯤ ꯏꯃꯥꯟꯅꯕꯤ ꯍꯣꯏ ꯅꯍꯥꯟ ꯌꯦꯡꯕꯗꯁꯨ ꯅꯣꯔꯃꯦꯜ ꯇꯥꯕꯅꯦꯒ ꯇꯧꯔꯒ